ꯍꯜꯂꯣ
ꯂꯣ ꯍꯜꯂꯣ
ꯑꯥ ꯇꯥꯏꯌꯦ ꯇꯥꯏꯌꯦ ꯀꯩꯝ ꯇꯧꯗꯦꯗ ꯑꯗꯨꯝ ꯕꯣꯜ ꯌꯦꯅꯤꯉꯥꯏ ꯉꯥꯏꯔ ꯂꯩꯕꯅꯤꯗ ꯑꯩꯈꯣꯏꯗꯤ
ꯆꯥꯛꯁꯤ ꯆꯥꯈ꯭ꯔꯕ꯭ꯔꯣ
ꯆꯥꯛꯇꯤ ꯆꯥꯔꯦ ꯅꯪꯗꯦ
ꯑꯩꯁꯨ ꯆꯥꯔꯦ ꯅꯪꯗꯤ ꯀꯥꯔꯤ ꯃꯊꯦꯜ ꯆꯥꯔꯦ
ꯑꯩ ꯑꯩꯈꯣꯏ ꯉꯁꯤ ꯉꯥ ꯑꯣꯏꯅ ꯇꯧꯔꯦ ꯇꯨꯔꯦꯟ ꯇꯨꯔꯦꯟ ꯉꯥ ꯇꯧꯔꯦ
ꯑꯣ ꯌꯥꯝ ꯅꯨꯡꯉꯥꯏ ꯅꯨꯆꯥ ꯍꯥꯏꯗꯤ ꯑꯂꯨ ꯑꯦꯟꯁꯝ ꯆꯥꯏꯅꯁꯦ
ꯑꯂꯨ ꯈꯇꯥ
ꯑꯗꯨꯒ ꯌꯝ ꯑꯥ ꯌꯣꯡꯆꯥꯛ ꯃꯔꯨ
ꯑꯥ
ꯏꯔꯣꯝꯕ ꯁꯦꯝꯔꯒ ꯆꯕꯅꯤ
ꯍꯥꯎꯗꯣ ꯃꯥꯂꯦꯗ
ꯍꯥꯎꯗꯦ ꯍꯥꯎꯕ꯭ꯔꯥ ꯍꯥꯎꯇꯕ꯭ꯔꯥ ꯈꯪꯗꯦ
ꯀꯃꯥꯏ ꯀꯃꯥꯏ
ꯑꯗꯨꯝ ꯊꯣꯛ ꯊꯣꯛꯄ ꯊꯕꯛ ꯇꯧꯔꯒ ꯂꯩꯕꯅꯤ
ꯑꯣ ꯃꯄꯥꯟꯗ ꯂꯩ
ꯍꯣꯏ ꯃꯄꯥꯟꯗ ꯂꯩꯌꯦ ꯅꯪꯗꯤ ꯀꯗꯥꯏꯗ ꯂꯩꯕ꯭ꯔꯥ ꯌꯨꯝꯗꯔꯥ ꯃꯄꯥꯟꯗꯔꯥ
ꯑꯩꯗꯤ ꯌꯨꯝꯗ ꯂꯩꯔꯦ
ꯌꯨꯝꯗ ꯎꯝ ꯌꯨꯝꯗ ꯂꯩꯕꯅ ꯍꯦꯟꯅ ꯐꯕꯅꯦ
ꯅꯨꯉꯥꯏꯇꯦꯗ ꯌꯨꯝꯗ ꯍꯥꯏꯕꯨ ꯂꯩꯗꯅ ꯌꯨꯝꯗ ꯑꯗꯨꯝ ꯂꯩꯕꯗꯣ ꯅꯨꯡꯉꯥꯏ ꯔꯥꯇꯛꯕ
ꯌꯨꯝꯗ ꯂꯩꯕ ꯅꯨꯡꯉꯥꯏꯕꯅꯦ ꯃꯄꯥꯟ ꯊꯣꯛꯔꯗꯤ ꯌꯨꯝ ꯅꯤꯡꯁꯤꯡꯂꯛꯄꯅꯤ
ꯑꯦꯁ ꯑꯩꯣꯏꯗꯤ ꯅꯨꯄꯥ ꯑꯣꯏꯕꯅꯤꯅ ꯑꯗꯨ ꯑꯗꯨꯕ ꯋꯥꯈꯜ ꯊꯣꯛꯇꯗ
ꯅꯨꯄꯥ ꯑꯣꯏꯔꯁꯨ ꯌꯨꯝꯗꯤ ꯌꯨꯝꯗꯤꯗꯅ
ꯍꯣꯏ ꯃꯔꯛ ꯃꯔꯛꯇꯗꯤ ꯅꯤꯡꯁꯤꯡꯂꯛꯑꯦ ꯑꯗꯨꯕꯨ ꯑꯌꯥꯝꯕꯗꯤ ꯑꯗꯨꯝ ꯅꯨꯡꯉꯥꯏ ꯅꯨꯡꯉꯥꯏ ꯂꯩꯕꯅꯤꯅꯀꯣ ꯀꯩꯝꯇ ꯁꯤꯡꯁꯤꯗ ꯑꯩꯈꯣꯏꯁ
ꯑꯗꯨꯗꯤ ꯃꯄꯥꯟ ꯆꯥꯂꯁꯤꯔꯥ
ꯍꯥ
ꯂꯥꯛꯑꯣ ꯑꯗꯨꯗꯤ ꯑꯩꯈꯣꯏꯔꯣꯝꯗ
ꯂꯥꯛꯀꯦ ꯂꯥꯛꯀꯦ
ꯀꯩꯗꯧꯅ ꯍꯥꯏ ꯂꯥꯛꯀꯦꯔꯪ ꯂꯥꯛꯑꯣ ꯍꯧꯖꯩ ꯍꯖꯩ ꯀꯔꯤꯒꯤ
ꯍꯌꯦꯡ ꯍꯟꯆꯠꯒꯨꯝꯕ ꯂꯥꯛꯀꯦ
ꯍꯣꯏ ꯍꯌꯦꯡꯒꯔꯥ ꯍꯟꯆꯒ꯭ꯔꯥ ꯂꯥꯛꯑꯣꯀꯣ ꯉꯥꯏꯒꯦ ꯅꯪꯕꯨ ꯉꯥꯏꯒꯦ
ꯑ ꯍꯣꯏ ꯉꯥꯏꯔꯝꯃꯣ ꯅꯪ ꯍ ꯉꯥꯏꯔꯝꯗꯕ ꯅꯪ ꯑꯩ ꯑꯩ ꯅꯨꯡꯉꯥꯏꯔꯦꯀꯣ
ꯍꯣꯏ ꯅꯪ ꯂꯥꯛꯇ꯭ꯔꯗꯤ ꯑꯩꯁꯨ ꯅꯨꯡꯉꯥꯏꯔꯣꯏ
ꯑꯩꯗꯤ ꯂꯥꯛꯇꯣꯏꯅꯦ
ꯍꯣꯏ ꯂꯥꯛꯑꯣ ꯉꯥꯏꯒꯦ ꯉꯥꯏꯔ ꯉꯥꯏꯔꯒ ꯂꯥꯏ ꯨꯝꯅꯣꯏꯈ꯭ꯔ ꯇꯣꯏꯈ꯭ꯔꯗꯤ ꯀꯔꯝ ꯇꯧꯅꯤ ꯁꯦꯡꯗꯤ ꯁꯦꯡꯉꯤꯀꯣ ꯂꯥꯡꯅꯤꯉꯥꯏ
ꯂ ꯂꯥꯛꯀꯅꯦ ꯑꯗꯨꯗꯤ ꯅꯪ ꯌꯥꯝ ꯋꯥꯂ ꯑꯣꯏꯔꯅꯨ ꯀ
ꯍꯣꯏ
ꯅꯪ ꯍꯧꯖꯤꯛꯁꯦ ꯊꯕꯛ ꯇꯧꯔꯤꯁꯦ
ꯑꯥ
ꯅꯨꯡꯉꯥꯏꯕ꯭ꯔꯥ ꯋꯥꯕ꯭ꯔꯥ
ꯃꯔꯛ ꯃꯔꯛꯇꯗꯤ ꯋꯥꯏꯑ ꯃꯔꯛ ꯃꯔꯛꯇꯗꯤ ꯑꯗꯨꯝ ꯌꯥꯏꯗ
ꯍꯣꯏ ꯃꯤ ꯃꯈꯥꯗ ꯂꯩꯕꯅꯤꯅꯀꯣ
ꯎꯝ
ꯅ ꯃꯔꯛ ꯃꯔꯛꯇꯗ ꯅꯨꯡꯉꯥꯏꯕ ꯃꯔꯛ ꯃꯔꯛꯇꯗꯤ ꯋꯥꯕ ꯑꯗꯨꯃꯥꯏꯅ ꯇꯧꯕꯅꯤꯅ
ꯑꯗꯨꯅꯦ ꯌꯨꯝꯗ ꯂꯩꯕꯅ ꯍꯦꯟꯅ ꯐꯩ ꯍꯥꯏꯔꯤꯗꯣ
ꯑꯦ ꯑꯗꯨꯗꯤ ꯊꯣꯂꯣ ꯑꯗꯨꯗꯤ
ꯂꯥꯛꯀꯦ ꯇꯥꯎꯕꯅꯦ
ꯅꯪ ꯌꯨꯝ ꯍꯦꯛ ꯌꯍꯧꯔ ꯑꯩ ꯅꯪꯕꯨ ꯄꯤꯛꯑꯞ ꯇꯧꯕ ꯂꯥꯛꯀꯦ
ꯑꯁꯦꯡꯕ꯭ꯔꯣ
ꯍꯣꯏ
ꯆꯦꯟꯊ꯭ꯔꯤꯗꯤ
ꯑꯩꯈꯣꯏꯗꯤ ꯆꯤꯟꯊꯤꯗ ꯆꯤꯟꯊꯤꯕꯁꯦ ꯍꯩꯔꯦꯀꯣ ꯑꯩꯈꯣꯏꯗꯤ
ꯆꯤꯟ ꯅꯨ ꯅꯨꯄꯥꯁꯤꯡꯁꯦꯀꯣ ꯑ ꯑꯩꯗꯤ ꯆꯦꯟꯊꯤꯕ ꯍꯥꯏꯗꯕꯅꯦ ꯍꯥꯏꯗꯕꯅꯦ ꯑꯩꯗꯤ ꯅꯨꯄꯤꯕꯨ ꯆꯦꯟꯊꯤ ꯗꯦ ꯆꯦꯟꯊꯤꯗꯦ ꯍꯥꯏꯔꯒ ꯑꯗꯨꯝ ꯆꯦꯟꯊꯤꯕ
ꯍꯣꯏꯗꯤ ꯑꯗꯨꯒꯨꯝꯕꯗ ꯍꯩꯅꯖꯗꯦꯅꯦ ꯑꯩꯈꯣꯏꯗꯤ
ꯅꯨꯄꯥꯅꯦ ꯆꯤꯟ ꯊꯤꯕꯤꯌꯣ
ꯅꯨꯄꯥ ꯑꯣꯏ ꯑꯣꯏꯔꯗꯤ ꯋꯥ ꯉꯥꯡ ꯍꯦꯛ ꯉꯥꯡꯕꯗ ꯇꯨꯝꯅ ꯆꯥꯀꯗꯕꯅꯦ ꯍꯥꯏꯣꯏꯗꯤ
ꯍꯣꯏ ꯑꯗꯨꯅꯦ ꯑꯗꯨꯝ ꯃꯥꯏꯅ ꯇꯧꯒꯗꯕꯅꯦ ꯑꯗꯣ ꯃꯤꯁꯤꯡꯁꯦ ꯑꯗꯨꯃꯥꯏ ꯇꯧꯗꯦꯅꯦ ꯍꯥꯏꯕ ꯇꯣꯉꯥꯟ ꯋꯥꯈꯜ ꯌꯦꯡꯒꯦ ꯇꯥꯎꯕ꯭ꯔꯥ ꯇꯧꯗꯕ꯭ꯔꯥ
ꯀꯩꯒꯤ ꯅꯣꯛꯏꯕ ꯅꯪꯗꯤ
ꯃꯇꯝ ꯂꯥꯛꯇꯕꯅꯤꯅ ꯈꯪꯗꯦꯅꯥ
ꯕ꯭ꯔꯥ ꯆꯗꯕ꯭ꯔꯥ ꯍꯥꯏꯕꯗꯣ ꯅꯪ ꯋꯥꯈꯜ ꯁꯦꯡꯕ꯭ꯔꯥ ꯁꯦꯡꯗꯕ꯭ꯔꯥ ꯌꯦꯡꯕ ꯇꯥꯔꯦ
ꯑꯗꯨꯕꯨꯗꯤ ꯍꯣꯏ ꯐ꯭ꯔꯦꯟ ꯁꯥꯔꯀꯜꯗꯒꯤ ꯈꯪ ꯑꯗꯨꯝ ꯐꯪꯂꯛꯀꯅꯤꯅ ꯑꯗꯨꯕꯨꯗꯤ ꯍꯧꯖꯤꯛꯁꯦ ꯏꯕꯥꯅꯤꯖꯨ ꯏꯚꯟꯗꯤ ꯐ꯭ꯔꯦꯟ ꯑꯣꯏꯔꯒ ꯃꯊꯥꯡ ꯅꯃꯥꯟꯅꯕꯤ ꯅꯃꯥꯟꯅꯕ ꯑꯗꯨꯗꯒꯤ ꯑꯗꯨꯝ ꯈꯪꯂꯛ ꯑꯅꯤꯅ ꯑꯗꯨꯕꯨꯗꯤ ꯃꯊꯪ ꯃꯊꯪ ꯈꯪꯂꯛꯀꯅꯤ ꯑꯩ ꯄꯨꯛ ꯁꯦꯡꯕ꯭ꯔꯥ ꯐꯠꯇ ꯐꯠꯇꯕ꯭ꯔꯥ ꯍꯥꯏꯕꯗꯣ ꯈꯪꯒꯗꯤꯕ
ꯎꯝ
ꯊꯕꯛ ꯂꯣꯏꯔꯕꯣ ꯅꯪꯗꯤ
ꯍꯣꯏ ꯂꯣꯏꯔꯦ
ꯑꯥ
ꯊꯕꯥꯛ ꯂꯣꯏꯔꯒ ꯌꯨꯝ ꯌꯧꯔꯒ ꯇꯨꯝꯒꯦ ꯍꯥꯏꯅ ꯇꯧꯕꯅꯦ ꯑꯗꯣ ꯅꯪꯒꯤ ꯃꯤꯡ ꯎꯕꯗ ꯐꯣꯟ ꯇꯧꯅ ꯑ ꯇꯧꯅꯤꯡꯔꯥꯛꯄ
ꯏꯁ ꯋꯥꯔꯤꯗꯤ
ꯋꯥꯔꯤ ꯁꯥꯔꯤꯗꯨꯗꯤ
ꯑꯥ ꯃꯔꯥꯥꯛꯇꯗ ꯅꯪ ꯏꯐ ꯅꯪ ꯐ꯭ꯔꯤ ꯂꯩꯔꯗꯤꯀꯣ ꯑꯗꯨꯝ ꯇꯧꯔꯛꯑꯣ ꯑꯩ ꯑꯩꯁꯨ ꯀꯨꯏꯔꯗꯤ ꯇꯧꯔꯛꯀꯦ
ꯍꯣꯏ ꯐꯣꯟ ꯑꯗꯨꯝ ꯍꯧꯥꯎꯅꯔꯁꯦ
ꯎꯝ
ꯀꯣꯂꯦꯟ ꯀꯥꯎꯕ꯭ꯔꯥ
ꯅꯣꯡ ꯆꯨꯗ꯭ꯔꯣ ꯅꯣꯏꯔꯣꯝꯗ
ꯍꯥꯥ
ꯅꯣꯡ ꯅꯣꯡ ꯆꯨꯗ꯭ꯔꯣ
ꯅꯣꯡ ꯆꯨꯔꯦ ꯅꯪ ꯌꯨꯝꯗ ꯂꯩ ꯅꯪ ꯌꯨꯝꯗ ꯂꯩꯔꯒ ꯀꯣꯂꯦꯖ ꯀꯥꯕ꯭ꯔꯥ ꯀꯔꯤ ꯇꯧꯕ꯭ꯔꯥ
ꯑꯩꯗꯤ ꯂꯣꯏꯔꯦꯗ
ꯑꯥ ꯒ꯭ꯔꯦꯖꯨꯋꯦꯠ ꯂꯣꯏꯕ ꯑꯣꯏꯔꯝꯒꯅꯤꯍ ꯎꯝ ꯐꯔꯦ ꯑꯗꯨꯗꯤ
ꯏꯁ ꯀꯨꯏꯔꯦꯗꯥ ꯑꯩꯈꯣꯏꯗꯤ ꯒ꯭ꯔꯦꯖꯨꯋꯦꯠ ꯂꯣꯏꯕ
ꯑꯣ
ꯑꯣ
ꯊꯕꯛ ꯍꯨꯅꯔꯣ ꯑꯗꯨꯗꯤ ꯍꯣꯏ ꯂꯣꯏꯔꯦ ꯑꯕ ꯇꯥꯔꯦ
ꯅꯨꯡꯉꯥꯏꯕꯅꯤꯗꯥ ꯒ꯭ꯔꯦꯖꯨꯋꯦꯠ ꯂꯣꯕꯁꯨ ꯊꯕꯛꯁꯨ ꯐꯪꯗꯦ
ꯊꯕꯥꯛꯁꯨ ꯐꯪꯗꯦ ꯑꯗꯨꯝ ꯌꯨꯝꯗ ꯑꯗꯨꯝ ꯒ꯭ꯔꯦꯖꯨꯋꯦꯠ ꯑꯣꯏꯔꯒ ꯂꯩ
ꯎꯝ
ꯑꯁꯤꯅ ꯍꯦꯟꯅ ꯐꯕꯅꯦ
ꯌꯨꯝ ꯒ꯭ꯔꯦꯖꯨꯋꯦꯠ ꯒ꯭ꯔꯦꯖꯨꯋꯦꯠꯀꯤ ꯁꯦꯔꯇꯤꯐꯤꯀꯦꯠ ꯄꯥꯏꯔꯒ ꯌꯨꯝꯗ ꯊꯦꯠꯂꯒ ꯀꯣ ꯅꯨꯡꯉꯥꯏꯅ ꯂꯩꯒꯦ ꯑꯩꯈꯣꯏꯗꯤ
ꯑꯥꯎ ꯐꯕꯅꯦ ꯑꯗꯨꯁꯨ
ꯑꯁ ꯍꯧꯖꯤꯛꯀꯥꯟꯁꯦ ꯒ꯭ꯔꯦꯖꯨꯋꯦꯠ ꯒ꯭ꯔꯦꯖꯨꯋꯦꯠ ꯑꯣꯏꯒꯦꯔꯥ ꯑꯦꯅꯤ ꯑꯣꯏꯒꯦꯔꯥ ꯊꯕꯛ ꯐꯪꯕ ꯋꯥꯏꯑꯕ ꯍꯧꯖꯤꯛꯀꯥꯟꯗꯤ
ꯍꯣꯏ ꯑꯗꯨꯅꯦ ꯂꯔꯦꯛ ꯍꯥꯏꯕꯁꯨ ꯍꯥꯏꯗꯕꯁꯨ ꯑꯗꯨꯝ ꯔꯦꯡ ꯑꯃꯗ
ꯎꯝ ꯅꯪ ꯀ꯭ꯔꯝ ꯀꯥꯟ ꯊꯣꯛꯇꯣꯏꯅꯣ
ꯈꯪꯗ꯭ꯔꯦ ꯀ꯭ꯂꯥꯃꯥꯏꯊꯣ ꯇꯣꯏꯗꯣ ꯃꯇꯝ ꯌꯦꯡꯈꯤꯅꯤ
ꯑꯦ ꯑꯁꯤ ꯀꯥꯟꯊꯣꯛꯇꯁꯨ ꯐꯩꯗ ꯅꯪ ꯍꯧꯖꯤꯛꯀꯥꯟ ꯊꯣꯛ ꯊꯣꯛꯑꯒ ꯀꯩꯝꯇ ꯇꯧꯅꯤꯡꯉꯥꯏꯁꯨ ꯂꯩꯔꯣꯏ
ꯍꯣꯏ ꯑꯗꯨꯅꯤ ꯑꯩꯈꯣꯏ ꯌꯨꯝꯗꯤ ꯆꯤꯡꯗ ꯂꯩꯕꯅꯤꯅꯀꯣ
ꯑ
ꯂꯥꯎ ꯁꯨꯕ ꯅꯠꯇꯅ ꯀꯔꯤꯁꯨ ꯇꯥꯎꯅꯤꯡꯉꯥꯏ ꯂꯩꯇꯦ
ꯑꯈꯣꯏꯁꯨꯅꯤꯗ ꯑꯗꯨꯕꯨꯗꯤ
ꯂꯧ ꯁꯨꯅꯤꯡꯉꯥꯏꯁꯨ ꯂꯞ ꯇꯟꯕ
ꯑꯗꯨ ꯑꯗꯨꯕꯗꯤ ꯂꯩꯕꯥꯛ ꯂꯩꯕꯥꯛꯇ ꯏꯔ ꯂꯩꯕꯅꯤꯅꯦ ꯑꯗꯨꯕꯨꯗꯤ ꯅꯪ ꯁꯤ ꯇꯧꯔꯣ ꯁꯤ ꯇꯧꯔꯣ ꯍꯥꯏꯅ ꯂꯩꯥꯏꯕꯛꯇ ꯏꯔꯒ ꯂꯩꯕꯅꯤ ꯀꯔꯤꯒꯤꯗꯤ
ꯍꯣꯏ ꯍꯦꯟ ꯆꯥꯎ ꯍꯣꯏ ꯄꯦꯟ ꯑꯆꯧꯕ ꯄꯥꯏꯔꯒ ꯀꯣ
ꯎꯝ
ꯍꯦꯟꯅ ꯅꯨꯡꯉꯥꯏꯕꯅꯦ ꯑꯁꯤꯅ ꯑꯗꯨꯃꯥꯏꯅ ꯇꯧꯁꯤꯦꯔꯥ ꯍꯥꯏꯅ ꯈꯥꯟꯕꯅꯤ
ꯑꯁ ꯂꯧ ꯁꯨꯕꯁꯨ ꯋꯥꯗꯤ ꯋꯥꯕꯀꯣ ꯑꯗꯨꯣ ꯑꯃꯨꯛ ꯅꯨꯡꯉꯥꯏꯔꯛꯄ
ꯍꯥꯄꯥꯡ
ꯐꯜ ꯀꯩꯅ ꯀꯩꯅꯣ ꯇꯧꯔꯀꯥꯟꯗꯗꯤ ꯋꯥꯕꯀꯣ ꯍꯦꯛ ꯁꯨꯕ ꯍꯧꯕꯗꯣ
ꯍꯍꯣꯏ
ꯑꯗꯨꯝ ꯃꯅꯥ ꯃꯁꯤꯡ ꯍꯦꯛꯄ ꯍꯧꯔꯗꯤ ꯑꯃꯨꯛ ꯅꯨꯡꯉꯥꯏꯕ
ꯌꯦꯡꯕꯨ ꯇꯀꯣ
ꯎꯝ ꯑꯁꯁꯤꯗꯤꯁꯤꯗꯤ ꯋꯥꯗꯤ ꯋꯥꯔꯦꯗꯣꯏꯁꯨ
ꯂꯥꯏꯐ ꯁꯣꯑꯕꯅꯦ
ꯍꯣꯏ ꯋꯥꯔꯦ ꯑꯁ ꯌꯨꯝꯗꯁꯤꯀꯣ ꯃꯤ ꯃꯤ ꯑꯃꯅ ꯁꯤ ꯇꯕꯔ ꯑꯃ ꯁꯤ ꯇꯧꯔꯝꯃꯣ ꯁꯤ ꯇꯧꯔꯃꯣ ꯍꯥꯏ ꯑꯃ ꯑꯃ ꯑꯃꯗꯨ ꯇꯧꯔ ꯂꯩꯕ ꯋꯥꯗꯤ ꯋꯥꯔꯅꯦ
ꯃꯤ ꯀꯌꯥ ꯂꯩꯕ꯭ꯔꯥ ꯅꯪꯒꯤ ꯌꯨꯝꯗ
ꯍꯧꯖꯤꯛꯁꯦ ꯑꯩꯈꯣꯏ ꯃꯤ ꯃꯉꯥ ꯃꯤ ꯃꯉꯥ ꯑꯗꯨꯒ ꯃꯤ ꯑꯍꯨꯝ ꯃꯤ ꯑꯍꯨꯝꯗꯤ ꯂꯩꯇꯦ
ꯃꯆꯤꯟ ꯃꯅꯥꯎ ꯀꯌꯥ
ꯑꯩꯈꯣꯏ ꯃꯉꯥ
ꯅꯨꯄꯤ ꯀꯌꯥ ꯅꯨꯄꯥ ꯀꯌꯥꯔꯥ
ꯅꯨꯄꯥ ꯅꯨꯄꯥꯗꯤ ꯑꯅꯤ ꯈꯛꯇ ꯅꯨꯄꯤꯗ ꯑꯍꯨꯝ꯫
ꯐꯩꯅꯦ꯫
ꯑꯩꯁꯦ ꯍꯧꯖꯤꯛ ꯌꯨꯝꯗ ꯌꯨꯝꯗꯗꯤ ꯂꯩꯇꯦꯗ ꯏꯃꯥꯟꯅꯕ ꯑꯩꯈꯣꯏꯗꯀꯣ ꯆꯅꯔꯒ ꯕꯣꯔ ꯌꯦꯡꯒꯦ ꯇꯧꯕꯅꯤꯗ
ꯏꯃ ꯏꯄꯗꯤ ꯂꯩꯀꯣ꯫
ꯍꯣꯏ ꯁꯅ ꯂꯥꯏꯔꯤ ꯂꯕꯗꯤ
ꯅꯨꯡꯉꯥꯏꯕꯅꯤ ꯑꯗꯨꯗꯤ ꯑꯩꯁꯨ ꯁꯨꯅ ꯂꯩꯔꯤ꯫
ꯎꯝ ꯎꯝ ꯎ ꯐꯖꯅ ꯁꯦꯕꯥ ꯇꯧꯔꯝꯃꯣ
ꯁꯦꯕꯥ ꯇꯧꯒꯗꯕꯅꯦ ꯏꯃꯥ ꯏꯄꯥꯗꯨꯗꯤ
ꯏꯃꯥ ꯏꯃꯥ ꯏꯄꯥ ꯂꯩꯗꯨ꯭ꯔꯗꯤ ꯍꯣꯏ ꯀꯃꯥꯏꯅ ꯇꯧꯒꯅꯤ
ꯍꯣꯏ ꯑꯗꯨꯅꯦ꯫
ꯅꯠꯇ꯭ꯔꯣ ꯃꯣꯏꯅꯥ ꯍꯤꯡꯂꯤꯉꯩꯗ ꯑꯐꯕꯗ ꯑꯐꯕꯗ ꯊꯕꯛ ꯇꯧꯕ ꯅꯨꯡꯁꯤ ꯅꯨꯡꯁꯤꯅ ꯍꯤꯡꯃꯤꯟꯅꯕ